ꯇꯂꯂꯨ ꯇꯂꯂꯨ ꯁꯤꯔꯤ ꯃꯁꯂꯤꯝ ꯇ ꯌꯦꯦꯝ ꯂꯩꯔꯗꯣ ꯆꯨꯏ ꯅꯨꯄꯥꯗꯣ
ꯅꯣꯛꯅꯤꯡꯕꯅꯦꯕ ꯁꯨꯏ꯫
ꯏꯁ ꯉꯔꯥꯡ ꯏꯉꯣ ꯁꯥꯎꯔ ꯆꯠꯕꯣꯅꯤꯀꯣ ꯖꯣꯅꯤꯒꯖꯤꯅ ꯒꯣꯟ ꯆꯟꯗꯕꯒꯤ ꯔꯣꯅꯥꯟꯗꯣꯅ꯫
ꯅꯝꯅꯤ ꯑꯩꯈꯣꯏꯅ
ꯑꯩꯩꯅ ꯍꯥꯏꯗ꯭ꯔ꯫ ꯔꯣꯅꯥꯟꯗꯣ ꯍꯣꯏꯅ ꯀꯥꯔꯣꯏ ꯗ꯭ꯔꯣ ꯆꯠꯄ ꯌꯥꯏ ꯇꯥꯟ ꯆꯥꯗꯗꯤ ꯌꯦꯡꯉꯣꯅꯕ ꯂꯤꯇꯒ ꯂꯩꯍꯧ
ꯑꯩꯖꯨ ꯀꯜꯂꯤꯃꯤ ꯅ ꯀꯩꯅꯣ ꯑꯥ ꯀꯩꯅꯣꯅ ꯀꯩ
ꯌꯦꯡ ꯃꯤꯟꯅꯕꯔꯕ꯫
ꯗꯥ ꯄꯨꯂꯕ ꯌꯦꯡꯕꯅꯦꯃꯦ ꯑꯥ ꯅꯠ ꯑꯥ ꯖꯣꯅꯤ ꯍꯣꯏꯒ꯫ ꯉꯔꯥꯡꯗꯤ ꯈꯔꯞ
ꯎꯝ ꯀꯩꯅꯣꯒ ꯄꯣꯇꯨꯒꯜꯒ ꯉꯔꯥꯡ ꯇꯥꯒꯤꯕꯗꯣ ꯀꯩꯕ ꯀꯣꯡꯒꯣ ꯍꯥꯏꯕꯔ꯫
ꯗꯤ ꯑꯥꯔ ꯀꯣꯡꯒꯣ꯫
ꯑꯗꯨꯒ ꯇꯥꯔꯦ ꯑꯗꯨꯒ ꯑꯇꯣꯞꯄ ꯇꯤꯝꯗꯣ ꯀꯅꯥ ꯀꯅꯥꯅꯣ ꯇꯥꯏꯖꯦ꯫
ꯀꯂꯝꯕꯤꯌꯥꯒ ꯎꯕꯦꯁꯀꯤꯁꯇꯥꯟꯒ ꯑꯣꯏꯔꯝꯒꯅꯤ꯫
ꯀꯥꯏꯒꯤꯗꯣ꯫
ꯀꯂꯝꯕꯤꯌꯥ ꯀꯥꯒꯤꯒꯨꯝ ꯇꯧꯕꯅꯦ꯫ ꯀꯂꯝꯕꯤꯌꯥ ꯑꯗꯨꯝ ꯂꯤ ꯀꯌꯥ ꯀꯌꯥꯅꯣꯗꯤ ꯈꯪꯗꯦꯅꯦ ꯑꯍꯨꯝ ꯑꯃꯗ ꯑꯍꯨꯝ ꯑꯃꯗ ꯒꯅꯥꯒꯗꯨ꯫ ꯅꯠꯇ꯭ꯔꯣ ꯃꯣꯏꯖꯨ꯫
ꯇꯤꯝ ꯀꯌꯥꯅꯣꯕ꯫
ꯀꯦ ꯅꯠꯇ ꯀꯦ ꯃꯥꯅꯦ ꯃꯥꯅꯦ꯫ ꯇꯤꯝ ꯀꯌꯥ ꯅꯣꯕꯣ ꯀꯩꯅꯣ꯫
ꯒꯔꯨꯞ ꯑꯃꯗ ꯇꯤꯝ ꯃꯔꯤ ꯃꯔꯤ ꯅꯠꯇ꯭ꯔꯣ ꯂꯩꯗꯣ꯫
ꯃꯥꯅꯦ ꯇꯤꯝ ꯃꯣꯏ ꯀꯟꯇ꯭ꯔꯤ ꯃꯔꯤ ꯒꯔꯨꯞ ꯑꯃꯝꯃꯝꯗ꯫
ꯀꯩꯅꯣ ꯃꯣꯏꯖꯦ꯫
ꯃꯣꯏꯖꯦ ꯄꯂꯦ ꯑꯅꯤꯔꯛ ꯑꯅꯤꯔꯛꯂ ꯑꯍꯨꯝ ꯑꯍꯨꯝ ꯑꯗꯨ ꯁꯥꯟꯗꯣꯔꯤ
ꯑꯅꯤꯔꯛꯇꯤ ꯑꯣꯏꯔꯝꯃꯣꯏꯗꯣ ꯑꯅꯤꯔꯛꯇꯤ ꯁꯥꯟꯅꯕ ꯌꯥꯔꯣꯏ
ꯑꯍꯨꯝꯂꯛ ꯁꯥ ꯈꯪꯗꯦ ꯃꯣꯏ ꯍꯟꯗꯛ ꯍꯟꯗꯛꯀꯤ ꯃꯦꯠꯁꯀꯤ ꯐꯤꯆꯔꯁꯦ ꯃꯣꯏ ꯈꯔ ꯁꯦꯝꯗꯣꯛꯑꯦ ꯍꯥꯏꯕꯅ
ꯍꯥꯏꯗꯤ ꯍꯧꯖꯤꯛꯀꯤ ꯉꯔꯥꯡ ꯐꯥꯎ ꯆꯠꯈꯤꯕ ꯑꯃ ꯂꯩꯔꯦꯗꯅ
ꯑꯥ
ꯑꯗꯨꯒ ꯁꯤ ꯑꯀꯥꯕꯗꯨꯒ ꯑꯃꯨꯛ ꯇꯥꯗꯣꯏꯔꯕ
ꯀꯥꯗꯒ ꯇꯥꯔꯝꯃꯣꯏꯍꯦ ꯃꯣꯏ ꯍꯥꯟꯅꯁꯨ ꯀꯩꯅꯣꯒ ꯇꯥꯔꯝꯗꯧ ꯃꯥꯜꯂꯤ ꯎꯕꯦꯁꯀꯤꯁꯇꯥꯟꯒ ꯇꯥꯔꯝꯗꯧ ꯃꯥꯜꯂꯦ
ꯄꯣꯣꯔꯇꯨꯒꯜ ꯀ ꯑꯗꯨꯗꯤꯌꯥ ꯀꯣꯡꯒꯣꯗꯨꯒ ꯑꯃꯨꯛ ꯀꯩꯅꯣꯒ ꯇꯥꯗꯣꯏꯕ ꯀꯣꯂꯝꯣꯕꯤꯌꯥꯒ ꯑꯗꯨ ꯑꯣꯏꯇꯥꯔꯒꯗꯤ ꯀꯔꯤꯒꯨꯝꯕ
ꯉꯁꯤ ꯗꯦꯠ ꯀꯌꯥꯅꯣ ꯉꯁꯤ ꯗꯦꯠ ꯑꯩꯠꯇꯤꯟ ꯗꯦꯠ ꯇ꯭ꯋꯦꯟꯇꯤꯁ ꯑꯍꯨꯝ ꯇ꯭ꯋꯦꯟꯇꯤ ꯑꯩꯠꯇ ꯀꯩꯅꯣ ꯇꯥꯏꯅꯤ ꯄꯣꯔꯠꯇꯨꯀ ꯀꯣꯂꯝꯕꯤꯌꯥ ꯄꯣꯔꯠꯇꯨꯀꯒꯃꯦꯁ ꯀꯌꯥ ꯐꯪꯉꯤ ꯌꯦꯡꯉꯤꯀꯣ ꯃꯣꯏꯁꯦ
ꯄꯅꯦ
ꯒ꯭ꯔꯨꯨꯞꯀꯤ ꯭ꯔꯨꯨꯞꯀꯤ ꯃꯤꯁ ꯑꯍꯨꯝ ꯑꯍꯨꯝ ꯐꯪ ꯃꯥꯜꯜꯂꯤꯗꯤ
ꯑ ꯂꯔꯥꯏꯃꯤꯁ ꯎꯅꯤ
ꯎꯝ
ꯃꯦ ꯆꯍꯨꯝ ꯐꯪꯗꯗꯤ ꯃꯣꯏꯗꯨ ꯏꯆꯥ ꯆꯥꯟꯅꯔꯣꯏꯕ ꯀꯩꯅꯣ ꯇꯧꯕꯗꯣ ꯑꯣ ꯁꯝꯅ ꯍꯥꯏꯔꯕꯗ ꯃꯣꯏ ꯀꯩꯅꯣ ꯇꯧꯗꯔꯝꯒꯅꯤ ꯔꯥꯎꯜ ꯑꯃꯝ ꯆꯠꯇꯔꯣꯅꯤ ꯀꯣꯂꯨꯝ ꯃꯌꯥꯝ ꯇꯥꯔꯅꯤ ꯑꯗꯨꯒ ꯎꯕꯟ ꯅꯤꯁꯇꯥꯟ ꯍꯥꯏꯕ꯭ꯔꯥ ꯍꯥꯏꯕꯗꯣ
ꯎꯕꯕꯦꯀꯤꯁꯇꯥꯟ
ꯎ ꯃꯣꯏꯁꯨ ꯑꯗꯨ ꯇꯤꯝꯗꯧ ꯂꯣꯏ ꯊꯤꯡꯍꯟꯕ ꯃꯅ ꯃꯅꯤꯔꯛ ꯒꯦꯝ ꯃꯅꯤꯔꯛ ꯀꯥꯔꯤꯗꯨꯝ ꯅꯪꯗ
ꯦꯝꯅ ꯀꯥꯪ ꯎ ꯃꯥꯜ
ꯑ ꯑ ꯍꯣꯏ ꯑꯗꯨꯏ
ꯑꯗꯨ ꯑꯗꯨ ꯑꯃꯨꯛ ꯒꯣꯜ ꯃꯌꯥꯝ ꯆꯅꯤꯡꯉꯤ ꯐꯖꯔꯒꯅꯤ ꯐꯖꯗ
ꯔꯝ ꯀꯩꯅꯣ ꯍꯥꯏꯗꯤ ꯑꯗꯨꯗꯤ ꯏꯁꯪ ꯆꯪꯒꯗ꯭ꯔ
ꯑꯩꯈꯣꯏ ꯕꯣꯅꯤ ꯐꯣꯟ ꯇꯧꯁꯤꯜꯂꯛꯏ
ꯑꯗꯨꯗꯥꯏꯇꯪ ꯆꯪꯉꯦꯕ
ꯆꯒ ꯅꯚ ꯃꯣꯏ
ꯁꯏꯔ ꯁꯏ
ꯁ꯭ꯨꯏ
ꯂꯣꯅꯤꯡꯕꯅꯦ ꯑꯗꯨ ꯄꯥꯉ ꯑꯣꯖꯥꯗꯣ ꯑꯗꯗꯒꯤ ꯑꯃ ꯊ ꯑꯃ ꯃꯣꯔ ꯀꯣ ꯀ ꯇꯥꯈꯤꯕ ꯑꯃ ꯇꯧꯕ ꯊꯕ꯭ꯔꯥ ꯑꯉꯥꯡ ꯑꯃꯅ ꯔꯣꯅꯥꯜꯗꯣ ꯀ ꯀꯗꯥ
ꯊꯦꯡꯅ ꯊꯥꯗꯧꯕ ꯃꯣꯏꯖꯁꯇꯨꯅꯤ ꯃꯌꯥꯝ ꯆꯔꯤꯗꯨ
ꯑ ꯑꯩ ꯍꯥꯏꯁꯦ ꯃꯣꯏꯒꯤ ꯇꯣꯜ ꯀꯥꯡꯕꯨꯈꯩ ꯌꯦꯡꯉꯣꯕ ꯉꯁꯤ ꯂꯣꯏ ꯀꯥꯎꯃꯤꯟꯅꯩꯗꯣ ꯇꯝ ꯑꯔꯥꯏꯕꯅꯤ ꯁꯤ ꯃꯣꯏ ꯍꯥꯏꯁꯦ
ꯎꯝ
ꯑꯗꯨꯗꯣ ꯃꯣꯏ ꯇꯥꯔ ꯗꯤꯌꯥ ꯀꯣꯡꯒꯣꯗꯤ ꯂꯥꯏꯕ꯭ꯔꯕ
ꯕ꯭ꯔꯥ ꯍꯪꯕ ꯌꯥ ꯅꯪ
ꯈꯪꯗ ꯃꯣꯏ ꯁ ꯃꯣꯏ ꯑꯗꯨꯝ ꯉꯝꯅꯕ ꯌꯦꯠꯅꯤꯕ ꯅꯥꯕ
ꯌꯦꯠꯄꯅꯤꯅ ꯆꯪ ꯀꯩꯅ ꯌꯦꯠꯄꯅꯦ ꯎꯝ
ꯌꯦꯜꯂꯤꯕꯅ ꯄꯨꯥ ꯃꯑꯣꯡ ꯑꯃꯅꯦ ꯁꯤꯗꯥꯎꯕꯗ ꯆꯠꯅꯤ ꯑꯗꯨꯒꯤ ꯄꯥꯁ ꯇꯧ ꯄꯥꯁ ꯇꯧꯔꯒ ꯃꯤꯅ ꯄꯥꯁ ꯄꯤꯔꯒ ꯆꯠꯂꯤꯅꯦ ꯃꯣꯏ ꯍꯥꯏꯕꯅꯤ ꯅꯤꯀꯣꯣ ꯕꯣꯗꯤꯨ ꯄꯥꯁ ꯇꯧ ꯁꯥꯟꯅꯗ꯭ꯔꯗꯤ ꯀꯃꯥꯏꯅ ꯁꯥꯟꯅꯗꯣꯏꯅꯣꯕ
ꯃꯣꯏ ꯀꯪꯉꯠꯇꯅꯦ ꯃꯣꯏ ꯌꯦꯠꯂꯤꯁꯦ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
ꯁ꯭ꯋꯤꯒꯦ ꯑꯦ
ꯎ
ꯑ ꯑꯩꯈꯣꯏ ꯕꯣꯅꯤ ꯐꯣꯟ ꯇꯧꯁꯟꯦ ꯕꯣꯅꯤꯄꯣꯟ ꯇꯧꯁꯤꯟꯖꯔꯣꯑꯣ
ꯑꯂꯣ ꯅ ꯑꯈꯣ ꯄ ꯋꯥꯏꯁꯗꯤ ꯑꯂꯦ ꯇꯣ
ꯑꯣ
ꯀꯅꯪ ꯉꯥꯎꯕꯣꯚꯥꯏ
ꯐꯣꯟ ꯑꯍꯨꯝꯗꯩ ꯁꯥꯟꯅꯒꯗꯕꯒꯤ ꯅꯣꯣꯏ ꯑ
ꯐꯣꯟꯗꯨꯝꯗ ꯀꯔꯤ ꯀꯩꯗ ꯌꯦꯡꯒꯦ ꯅꯪ ꯑꯗꯨ ꯒꯦꯝꯗꯣ
ꯑꯩꯅ ꯉꯔꯥꯡ ꯑꯃ ꯅꯉꯣꯟꯗ ꯊꯥꯈ꯭ꯔꯤꯗꯨꯗꯤ
ꯑꯩ ꯇꯃꯦꯗꯅꯕꯦ
ꯑꯗꯨ ꯑꯩꯅ ꯊꯥꯒꯤꯗꯨ ꯀꯩꯅꯣ ꯑ ꯀꯥꯏ ꯆꯈ꯭ꯔꯦ ꯀꯥꯏ
ꯔꫭꯁꯇꯔ ꯍꯥꯔ ꯀꯩꯅꫭ ꯇꯧꯗ ꯔꯣꯗ
ꯀꯥꯏ ꯆꯠꯈ꯭ꯔꯒꯦ ꯒ꯭ꯔꯨꯨꯞꯇ ꯑꫭꯏꯔ ꯃꯥꯂꯦ ꯍꯦ
ꯅꯠꯇꯦꯍꯦ ꯒ꯭ꯔꯨꯨꯞꯇ ꯍꯣꯏ ꯒ꯭ꯔꯨꯞꯇꯅꯤ
ꯗꯤꯚꯤꯌꯁꯦ
ꯀꯩꯅꯣ ꯑꯦꯞꯁ ꯂꯕ ꯅꯪꯗꫭ ꯋꯦꯕꯁꯥꯏꯠꯂꯣ
ꯃꯣꯏꯁꯤ ꯀꯩꯅꯣꯗꯩ ꯀ꯭ꯔꯣꯝꯗꯩ ꯀꯩꯅꯣꯝ ꯌꯦꯡꯉꯦ
ꯑꯗꯨꯗꯤ ꯀꯩꯅꯣꯅ ꯑꯉꯥꯡ ꯑꯃꯅꯁꯨ ꯍꯥꯏꯔꯛꯏꯅꯦ ꯕꫭꯆꯎꯅ ꯄꫭꯆꯧꯅ ꯑꯦꯟ ꯄꯤꯌꯣ ꯋꯥꯟ ꯍꯥꯏꯗꯣ ꯅꯣ ꯄꯣ ꯋꯥꯟꯅ ꯍꯥꯏꯕꯗꯣ ꯑꯗꯨꯁꯨ ꯌꯥꯗꯤ ꯌꯥꯕꯅꯦ ꯉꯔꯥꯡ ꯌꯦꯡꯉꯝꯃꯦ ꯀꯩꯅꯣ ꯇꯧꯕ ꯃꯥꯏꯁꯤꯅ ꯑꯃꯨꯛ ꯚꯤꯄꯤ ꯑꯦꯟ ꯑꯃ ꯆꯪꯉꯦꯕ
ꯑ ꯚꯤ ꯄꯤ ꯑꯦꯟ
ꯄꯤ ꯑꯦꯟ ꯅꯤꯟꯖꯥ ꯚꯤ ꯄꯤ ꯑꯦꯟ ꯑꯅ
ꯍꯧꯖꯤꯛ ꯀꯤ ꯀꯩꯝ ꯆꯪꯗꯝꯅꯦ ꯑꯩꯅ ꯍꯥꯏꯗꯨ ꯋꯥꯁꯇ ꯊꯥꯔ ꯑꯝ ꯌꯦꯡꯉꯨꯅꯦ
ꯖꯤꯗꯣ ꯖꯤ ꯐꯥꯏꯚꯇꯣ ꯂꯨꯄꯥ ꯆꯥꯃꯉꯥꯗꫭ ꯂꯥꯛꯑꯦ ꯍꯥꯏꯔꯒ ꯂꯩꯍꯧꯁꯦ ꯍꯥꯏꯔꯒ ꯅꯣꯏꯅ ꯌꯥꯗꯦ
ꯑꯁ ꯑꯗꯨ ꯀꯌꯥ ꯄꯩꯁꯥ ꯄꯥꯏꯗꯦꯃꯤ ꯃꯌꯥꯝ ꯍꯧꯖꯤꯛꯀꯤ ꯑꯣꯏꯅꯗꯤ ꯌꯥꯏ
ꯑ ꯆꯥꯝ ꯆꯥꯝ ꯈꯥꯏꯒꯠꯅꯔ ꯑꯗꯨꯗꫭ ꯆꯍꯤ ꯑꯝꯒꯤꯅꯦꯕ
ꯑ
ꯃꯣꯏꯗꯣ ꯍꯧꯖꯤꯛꯇꯤ ꯏꯉꫭ ꯑꯗꯨ ꯅꯨꯄꯥꯗꯨ ꯏꯉꫭ ꯄꯩꯁꯥ ꯍꯦꯟꯒꯠꯈ꯭ꯔꯦ ꯅꯨꯃꯤꯠ ꯊꯥ ꯑꯍꯨꯝꯒꯤꯅ ꯑꯣ ꯆꯇ꯭ꯔꯨ ꯑꯥꯏꯇꯤ ꯔ ꯀꯩꯅꫭꯝ ꯑꯣꯏꯒ꯭ꯔꯦ ꯅꯥꯕꯥ
ꯉꯁꯤ ꯃꯤꯁ ꯉꯁꯤ ꯃꯤꯁ ꯁꯥꯎꯠ ꯑꯐ꯭ꯔꯤ ꯀꯥꯒ ꯁꯤ ꯁꯤꯌꯥꯒ ꯂꯩ ꯁꯥꯎꯠ ꯑꯐ꯭ꯔꯤꯀꯥ ꯁꯤꯁꯤꯌꯥ ꯍꯥꯏꯗꯨꯔꯥ ꯈꯪꯗꯤꯅꯦ
ꯀꯩꯅꯣꯃꯣꯏ ꯃꯦꯁꯤ ꯌꯥꯝ ꯀꯨꯏ ꯀꯨꯏ ꯂꯩꯔ ꯄꯤꯔꯤꯁꯤꯕꫭ ꯅꯥꯕꯥ
ꯀꯩꯅꯣ ꯀꯨꯏ ꯀꯨꯏ ꯂꯩ ꯄꯤꯕꯥꯗꯤ
ꯉꯥ ꯄꯣꯠꯇꯨꯗꯤ ꯌꯥꯝ ꯇꯥꯈ꯭ꯔꯦ ꯑꯗꯣ ꯅꯨꯃꯤꯠ ꯇꯔꯥꯅꯤ ꯃꯇꯨꯡꯗ ꯑꯃꯨꯛ ꯄꯤꯗꯨꯗꯤ
ꯏꯁ ꯃꯤ ꯒ꯭ꯔꯨꯞ ꯇꯤꯝꯅꯤ ꯐꯨꯠ ꯅꯤꯄꯥꯟꯅꯤ ꯀꯩꯅꯣ
ꯍ ꯇꯤꯝ ꯐꯖꯕꯦ ꯂ ꯂꯣꯏꯈꯤꯗꯣꯔꯦꯅꯦ
ꯑꯃꯃꯝ ꯁꯥꯟꯗ ꯉꯥꯏꯔꯛ ꯍꯌꯦꯡ ꯑꯌꯨꯛ ꯕꯣꯟ ꯐꯖꯅꯤ ꯃꯦꯛꯁꯤꯀꯣꯒ ꯁꯠ ꯑꯣꯏꯦꯒꯠꯇ ꯇꯔꯨꯛ ꯃꯈꯥꯏꯗ
ꯑꯌꯦ ꯑꯌꯨꯛ ꯀꯅꯥ ꯋꯥꯗꯒꯦ
ꯃꯦꯛꯁꯤꯀꯣꯒ ꯁꯥꯎꯠ ꯀꯣꯔꯤꯌꯥꯒ ꯑ ꯉꯁꯤꯒꯤ ꯇꯥꯔꯦ ꯁꯠ ꯀꯣꯏꯌꯥ ꯇꯥꯈ꯭ꯔꯦ ꯀꯩꯅꯣꯕ ꯅꯠꯇ ꯁꯤꯁꯌꯥ ꯃꯣꯏꯅ ꯀꯥ ꯅꯠꯇꯦ ꯑꯗꯨꯅ ꯖꯄꯥꯟ
ꯍ ꯀ ꯌꯥꯅꯗꯏ
ꯂꯝ ꯃꯃꯤꯡꯁꯦ ꯁꯤꯖꯤꯌꯥ ꯁꯤꯖꯌꯥ ꯍꯥꯏꯗ ꯁꯤꯖꯦꯠ ꯏꯆꯦ ꯀꯥꯡꯉꯨꯗ
ꯀꯩꯅꯣ ꯀ ꯉꯟ ꯇꯒꯦ
ꯀꯔꯤꯒꯨꯝ
ꯑ ꯑꯗꯨꯗꯗꯤꯅ ꯍꯧꯪꯀꯕ ꯇꯑꯒꯦ
ꯇꯤꯟꯅ ꯗꯤꯟꯅ ꯗꯦꯠ ꯇ꯭ꯋꯦꯟꯇꯤ ꯇꯨ ꯄꯨꯡ ꯇꯔꯥ ꯃꯈꯥꯏꯗ
ꯇ꯭ꯋꯦꯟꯇꯤ ꯇꯨꯒꯤ ꯇꯔꯥ ꯃꯈꯥꯏꯗꯤ ꯅꯨꯡꯗꯥꯡꯒꯤ ꯑꯗꯨꯗꯤ ꯀꯨꯏꯗ꯭ꯔꯦꯅꯦ ꯀꯅꯥꯒ ꯇꯥꯕ
ꯑꯁꯇꯔꯤꯂꯤꯌꯥ
ꯑꯁꯇꯌꯥ ꯃꯣꯏꯁꯦ ꯑꯍꯥ ꯅꯗꯒꯤ
ꯑꯗꯨꯗ ꯃꯣꯏ ꯔꯟ ꯑꯣꯐ ꯊꯥꯔꯇꯤ ꯇꯨ ꯀ ꯍꯥꯏꯔꯤꯅ
ꯑꯗꯨ ꯀꯩꯅꯣ ꯔꯥꯎꯟ ꯊꯥꯔꯇꯤ ꯇꯨꯗꯣ
ꯃꯣꯏ ꯊꯥꯔꯇꯤ ꯇꯨ ꯈꯟꯀꯠꯂꯒ ꯑꯃꯨꯛ ꯁꯤꯛꯁꯇꯤꯟ ꯑꯃꯨꯛ ꯈꯟꯀꯠꯇꯣꯏꯔ ꯈꯪꯗꯦꯃꯤ ꯃꯣꯏꯁꯤꯅ
ꯍꯣꯏꯒꯥ ꯁꯕꯤꯤ ꯗꯨꯕꯤꯔꯀꯥꯔꯒ ꯃꯨ ꯃꯊꯪ ꯀ ꯆꯪꯤ ꯋꯥ
ꯔꯥꯎꯟ ꯊꯥꯔꯇꯤꯗꯒꯤ ꯔꯥꯎꯟ ꯁꯤꯛꯁꯇꯤꯟ ꯁꯤꯛꯁꯇꯤꯟꯗꯒꯤ ꯅꯤꯄꯥꯟ ꯈꯟꯒꯠꯂꯛꯑꯅꯤ ꯅꯤꯄꯥꯜꯗꯒꯤ ꯃꯔꯤ ꯃꯔꯤꯗꯒꯤ ꯑꯅꯤ ꯔꯥꯎ ꯁꯁ ꯇꯈꯀꯗꯧꯕ ꯅꯠꯇ
ꯎꯝ
ꯔꯝꯁ ꯊꯥꯔꯇꯤ ꯇꯨ
ꯗꯤ ꯕꯣꯜꯁꯦ ꯐꯁꯨꯦ ꯐꯖꯩꯗꯏꯕꯣ ꯐꯖꯅ ꯐꯥꯁ ꯑꯗꯨꯝ ꯂꯤꯡꯉꯤꯗꯣꯏꯕ ꯐꯥꯅ
ꯀ ꯍꯥꯕꯅꯦ
ꯑꯥ
ꯆꯔꯃꯅꯤꯁꯨ ꯌꯥꯝꯅ ꯍꯥꯏꯕ
ꯌꯂ ꯆ ꯇꯣꯞꯀꯤ ꯃꯥꯂꯦ ꯏꯁꯄꯗꯤ ꯌꯥꯗꯅꯤ ꯏꯁꯄꯦꯟꯒꯤ ꯍꯟꯗꯛ ꯕꯣꯜꯗꯣ ꯐꯪꯗꯦ ꯃꯣꯏꯅ ꯌꯥꯝ ꯂꯥꯏꯅ ꯁꯥꯟꯅꯩꯔꯦ ꯀꯧꯋꯦꯗ
ꯁ ꯅ ꯀꯣꯝ ꯑꯇ ꯂꯧꯎ ꯂꯑꯣꯣꯏꯅ ꯕꯤꯠ ꯀꯩ ꯌꯥꯎꯗꯅ ꯑꯝꯇ ꯂꯥꯛꯎꯒꯥꯏꯔꯤ
ꯀꯅꯤꯇ
ꯋꯥꯔꯤꯒꯥꯔꯤꯁꯤꯗꯅꯦ ꯇꯜꯂꯤ
ꯃꯥ ꯀꯩꯗ ꯂꯥꯛꯏꯅꯣ ꯂꯥꯏꯗ ꯂꯥꯛꯏꯦꯅꯣ ꯃꯥ ꯂꯥꯛꯏꯗꯨꯕꯣ
ꯒꯥꯔꯤ ꯂꯥꯛꯑꯒ ꯒꯥꯔꯤ ꯂꯥꯛ ꯃꯥꯜꯂꯦ ꯀꯩꯅꯣ ꯐ꯭ꯂꯥꯏꯠ ꯇꯥꯡ ꯐꯪꯗꯦ ꯀꯥꯏꯅ
ꯍꯣꯏ ꯐꯥꯏꯠꯇ ꯂꯥꯛꯇꯕ
ꯂꯥꯛꯇ ꯃꯥꯥꯟ ꯉꯗꯤ ꯀꯣꯣ ꯃꯥꯏ ꯂꯩꯐꯝꯝꯗꯅꯤ ꯀꯩꯅꯣ
ꯑꯣ ꯀꯥꯏ ꯀꯥꯅꯂ ꯂꯩꯗꯦ ꯊꯥꯎꯗ
ꯃꯥ ꯁꯤꯀꯤꯝ ꯂꯣꯀꯦꯜ ꯑꯃ ꯂꯩꯗ ꯐ꯭ꯂꯦ
ꯀꯅꯤ ꯐ ꯇꯝ